ꯅꯨꯡꯉꯥꯏ
ꯏꯁ ꯅꯥꯏꯔꯤꯕ ꯀꯥꯏꯅ ꯌꯥꯝ ꯅꯨꯡꯉꯥꯏꯔꯤꯌꯦ ꯅꯪꯗꯤ
ꯃꯤꯗꯤ ꯌꯥꯝ ꯅꯨꯡꯉꯥꯏꯈ꯭ꯔꯦꯗꯀꯣ
ꯅꯨꯡꯉꯥꯏꯌꯦ ꯅꯨꯡꯉꯥꯏꯌꯦ ꯅꯨꯡꯉꯥꯏ ꯍꯥꯏꯇꯥꯔꯦꯅꯦ ꯅꯪꯗꯤ ꯅꯨꯡꯉꯥꯏꯇ꯭ꯔꯣ ꯍꯥꯏꯁꯦ
ꯎꯝ ꯅꯨꯡꯉꯥꯏꯇꯦ ꯑꯩꯗꯤ
ꯀꯩꯗꯧꯔꯒꯦ ꯅꯁꯥ ꯉꯝ__
ꯑꯩꯗꯤ ꯈꯪꯗꯦ ꯑꯩꯗꯤ ꯄꯪꯅꯨꯡ ꯅꯨꯡꯉꯥꯏꯇꯦ ꯀꯔꯤꯒꯤꯔꯥ ꯈꯪꯗꯦ
ꯏꯁ ꯏꯁ ꯋꯥꯔꯤꯗꯤ ꯀꯔꯤ ꯇꯧꯔꯒꯦ ꯅꯪꯕꯨ
ꯄ꯭ꯔꯣꯛ ꯄ꯭ꯔꯣꯛ ꯆꯥꯛꯏꯕ
ꯀꯩꯅꯣ ꯄ꯭ꯔꯣꯛ ꯄ꯭ꯔꯣꯛ ꯆꯥꯛꯏꯗꯣ ꯀꯩꯅꯣ ꯃꯔꯝꯗꯣ ꯍꯥꯏꯌꯣꯕ
ꯔꯥꯁꯤ ꯌꯥꯝ ꯀꯪꯉꯦꯕ ꯍꯟꯗꯛꯁꯦ
ꯅꯪꯗꯤ ꯔꯥꯁꯤ ꯌꯥꯝ ꯀꯪꯉꯦ꯫ ꯑꯗꯤ ꯔꯁꯤꯗꯥꯥꯛꯆ
ꯅꯪꯕꯨ ꯅꯪꯒꯤ ꯔꯥꯁꯤ ꯆꯠꯄ ꯃꯤꯒ ꯋꯥꯔꯤ ꯁꯥꯟꯅꯈ꯭ꯔꯕꯅꯤꯅ
ꯌꯥꯔꯦ ꯌꯥꯔ ꯇꯥꯅꯤꯡꯗꯦ ꯀꯥꯔꯟ ꯇꯧꯔꯛꯀꯅꯣ
ꯎꯝ ꯅꯪꯅꯅꯤ ꯅꯪꯅ ꯍꯨꯝ ꯃꯤꯅ ꯃꯦꯁꯦꯁ ꯊꯥꯔꯛꯄ ꯐꯖꯅ ꯌꯦꯡꯗꯦ ꯍꯜꯂꯛꯇꯦ ꯎ
ꯁꯪꯗꯕꯩꯩꯅ ꯀꯔꯤꯅꯣꯍꯦ
ꯍ
ꯅꯪ ꯅꯪ ꯅꯪꯗꯣ ꯃꯤ ꯃꯤ ꯃꯤꯕꯨ ꯀꯩꯅꯣ ꯇꯧꯋꯦ ꯀꯣ ꯐꯣꯇꯣ ꯄꯪꯊꯥꯗ ꯊꯥꯖꯤꯜ ꯂꯛꯑꯦ ꯀꯥꯏ
ꯑꯁ ꯃꯥꯅ ꯅꯪꯉꯣꯟꯗ ꯊꯥꯒꯤ ꯍꯥꯏꯕꯒꯤꯅꯦ
ꯅꯨꯄꯥꯅ ꯅꯤꯕ ꯈꯨꯗꯤꯡ ꯃꯤꯗꯤ ꯄꯤꯌꯦꯀꯣ
ꯅꯠꯇꯦꯕ ꯃꯥ ꯑꯁ ꯑꯩ ꯅꯉꯣꯟꯗ ꯏꯁꯀ꯭ꯔꯤꯟ ꯁꯣꯠ ꯇꯧꯔꯒ ꯊꯥꯕꯤꯔꯛꯀꯦ ꯍꯥ
ꯅꯠꯇꯦꯕ ꯀꯥꯏꯅ
ꯅꯪꯉꯣꯟꯗ ꯊꯥꯒꯦ ꯍꯥꯏꯕꯩ ꯊꯥꯕꯤꯕꯅꯦꯕ
ꯀꯩꯒꯤꯅꯣ ꯃꯥ ꯁꯦꯔꯥꯟ ꯇꯨꯔꯥꯟ ꯀꯩꯅꯣ ꯇꯧꯕꯅꯦ ꯀꯅꯥꯅꯣ ꯌꯥꯝ ꯍꯥꯏꯔꯛꯏ ꯗꯨꯕꯣ
ꯀꯔꯤ
ꯃꯥꯅ ꯍꯥꯏꯕꯕꯨ ꯅꯪ ꯊꯥꯖꯔꯤꯕ ꯍꯥꯏꯕ ꯏ ꯐꯥꯒꯤ ꯇꯧꯔꯒ ꯍꯥꯏꯕꯅꯤꯅꯦ ꯅꯪꯖꯨ ꯑꯣꯟꯊꯣꯛꯄꯅꯦ ꯑꯩ ꯑꯩ ꯑꯩ ꯐꯣꯇꯣ ꯄꯥꯝꯃꯗꯤ ꯑꯩ ꯐꯣꯇꯣ ꯄꯥꯝꯃꯗꯤ ꯑ ꯅꯪꯉꯣꯟꯗ ꯗꯥꯏꯔꯦꯛ ꯅꯤꯒꯗꯣꯏꯅꯤꯅꯦ ꯀꯃꯥꯏꯅ ꯑꯩ ꯃꯉꯣꯟ ꯍꯥꯟꯅ ꯍꯪꯉꯨꯅꯨ ꯃꯉꯣꯟꯗꯩꯩ ꯏꯟꯗꯥꯏꯔꯦꯛ ꯍꯥꯏꯔꯦꯗꯅ
ꯍꯥꯏꯒꯦ ꯊꯥꯔꯛꯑꯣ ꯍꯥꯏꯌꯦ ꯃꯥꯅ
ꯎ ꯑꯥ ꯅꯪ ꯀ ꯀꯔꯤ ꯀꯔꯤ ꯈꯣꯅ ꯑꯗꯨꯗꯅꯦ ꯅꯁ ꯃꯥ ꯁꯨꯃꯥꯏ ꯍꯥꯏꯔꯒꯗꯤ ꯑꯩꯅ ꯃꯥ ꯃꯥ ꯃꯥꯒꯤ ꯗꯥꯏꯔꯦꯛ ꯊꯥꯕꯤꯔꯒꯦ ꯅꯪꯉꯣꯟꯗ ꯊꯥꯗ꯭ꯔꯁꯨ ꯌꯥꯅꯦ ꯈꯨꯝꯕꯤ ꯌꯥꯔ ꯌꯥꯝ ꯂꯥꯏꯕꯅꯦꯕ
ꯑꯣ ꯈꯪꯗ꯭ꯔꯦ ꯈꯪꯗ꯭ꯔꯦ
ꯑ ꯈꯪꯗ꯭ꯔꯦ ꯑꯗꯨꯅꯦ ꯑꯗꯨꯒꯨꯝꯕ ꯈꯔ ꯈꯔ ꯈꯪꯕ ꯇꯝꯃꯨꯅꯦꯍꯦ ꯅꯪꯁꯤꯗꯤ ꯌꯥꯝ ꯃꯤꯅ ꯃꯤꯅ ꯌꯥꯝ ꯂꯥꯏꯅ ꯁꯥꯟꯅꯩꯗ
ꯑꯁ ꯑꯗꯨ ꯃꯊꯪꯗ ꯁꯥꯟꯅꯔꯔꯣꯏ ꯀꯩꯅꯣ
ꯐꯒꯤ ꯇꯧꯕꯅꯦꯗ ꯊꯥꯎꯑꯣ ꯊꯥꯎꯑꯣ ꯑꯩ ꯊꯤꯡꯖꯕ ꯂꯩꯇꯦ
ꯍꯨꯝ ꯏ ꯏ ꯅꯪꯒꯤ ꯃꯤꯡꯁꯦ ꯑꯩ ꯍꯦꯛꯇ ꯀꯧꯅꯤꯡꯔꯛꯄ ꯑꯩꯅ
ꯀꯧꯕ ꯌꯥꯗꯦ ꯑꯩ ꯃꯤꯡꯗꯣ ꯃꯤ ꯀꯩꯅꯣ ꯇꯧꯕꯗꯨꯕꯨ ꯌꯥꯝꯅ ꯃꯒꯨꯟ ꯂꯩꯕꯅꯦ ꯅꯪ ꯄꯪꯀꯧ ꯀꯧꯕ ꯌꯥꯕ꯭ꯔꯣ
ꯑꯦ ꯑꯦ ꯎꯝ ꯀꯧꯕꯤꯔꯔꯣꯏ ꯑꯝꯇ ꯅꯪ ꯄꯥꯝꯗ꯭ꯥꯔꯗꯤ
ꯀꯩ ꯏꯟꯖꯥꯡ ꯆꯥꯔꯒꯦ
ꯃꯤꯅ ꯀꯧꯔꯗꯤ ꯇꯨꯃꯤꯟꯅ ꯍꯥꯎ ꯍꯥꯎ ꯍꯩ ꯍꯝ ꯌꯥꯝ ꯈꯠꯄ꯭ꯥꯔ
ꯑꯁ
ꯃꯤꯅ ꯀꯧꯔꯗꯤ ꯑꯗꯨꯝ ꯍꯔꯥꯎꯅ ꯍꯥꯎ ꯍꯥꯎ ꯍꯥꯎ ꯑꯩꯅ ꯀꯧꯔꯗꯤ ꯑꯗꯨꯝ ꯁꯥꯎꯕ ꯀꯧꯕꯤꯔꯣꯏ ꯑꯝꯇ
ꯀꯩ ꯏꯟꯖꯥꯡ ꯆꯥꯔꯒ‌ꯦ ꯀꯩ ꯀꯩ ꯏꯟꯖꯥꯡ ꯆꯥꯔꯛꯑꯒ‌ꯦ ꯉꯁꯤ ꯍꯥ ꯆꯝꯐꯨꯠꯅ‌ꯦ ꯌꯥꯝ ꯍꯥꯥꯎꯇꯕ ꯃꯥꯥꯏꯂ‌ꯦꯗ ꯈꯨꯝꯕꯃꯣ
ꯃꯁꯂꯥ ꯌꯥꯛꯄ ꯊꯝꯗꯕ ꯆꯥꯏꯌ‌ꯦ ꯉꯁꯤꯗꯤ ꯍ‌ꯦꯟꯖꯥꯡ
ꯍꯥ ꯍꯥꯎꯔꯅꯤ ꯑꯗꯨꯗꯤ ꯀꯥ ꯃꯩꯔ‌ꯦ ꯐꯔꯤꯠ ꯃꯊꯪꯗꯗꯤ ꯑꯍꯤ ꯌꯥꯝꯕ ꯀꯩꯅꯣ ꯆꯥꯎꯔ‌ꯣꯀꯣ ꯃꯩ‌ꯩꯒꯤ ꯀꯩꯅꯣꯒꯤ
ꯆꯅꯤꯡꯗ꯭ꯔ‌ꯦ ꯑꯩꯗꯤ ꯀꯔꯤ ꯃꯇꯥ ꯆꯅꯤꯗꯔ‌ꯦ ꯍꯥ
ꯐꯤꯂꯝ ꯑꯃ ꯂꯩꯗ꯭ꯔꯥ ꯃꯥꯏ ꯃꯣꯏꯒꯤ ꯍꯦꯔꯣꯒꯤ ꯍꯦꯔꯣꯒꯤ ꯃꯄꯥꯅ ꯇꯧꯕꯗ ꯁꯥꯎꯕꯒꯤ ꯆꯥꯥꯛꯁꯨ ꯍꯥꯎꯇ‌ꯦ ꯏꯦꯟꯖꯥꯡꯁꯨ ꯍꯥꯎꯇ‌ꯦ
ꯏꯁꯤꯡꯁꯨ ꯍꯥꯎꯋ‌ꯦ ꯂꯥꯎꯕꯗ ꯅꯪ ꯅꯪꯁꯨ ꯉꯥꯏ ꯁꯤ ꯁꯨꯃꯥꯏꯅ ꯇꯧꯔꯝꯗꯧ ꯃꯥꯜꯂꯦꯕ
ꯑꯗꯨꯗꯤ ꯈ‌ꯣꯡꯄꯥꯛꯅ ꯀꯥꯎꯔꯛꯑꯅꯤ
ꯏꯁ ꯈꯣꯡꯄꯥꯛꯅ ꯀꯥꯏꯅ
ꯊꯨꯝꯒ ꯆꯥꯛ ꯆꯥꯎ ꯍꯥꯏꯔꯅꯤ ꯑꯗꯩꯗꯤ
ꯎ ꯃꯆꯤꯟꯗ ꯇꯩꯕꯤꯗ‌ꯣꯏꯅ‌ꯦꯕ ꯊꯨꯝꯅ
ꯀꯩꯅꯣ ꯍ‌ꯨꯠ
ꯅꯪꯅ
ꯑꯩꯗꯣ ꯆꯥꯛ ꯏꯟ ꯑ ꯆꯥꯛ ꯏꯟꯁꯥꯡ ꯊꯣꯡꯕ ꯂꯣꯏꯔ ꯂꯩꯔꯕꯅꯦꯕ ꯑꯗꯨ ꯑꯩꯈꯣꯏ ꯃꯥꯝꯃ ꯑ ꯑꯃꯨꯛꯀ ꯉꯥ ꯄꯨꯔꯛꯄ ꯑꯗꯨ ꯆꯥꯛ ꯆꯥꯔꯦ ꯑꯗꯣ ꯃꯤ ꯑꯃꯁꯨ ꯂꯥꯛꯑꯦꯕꯀꯣ ꯑꯗꯣ ꯎꯝ ꯑꯩꯈꯣꯏ ꯖꯥꯔꯦ ꯆꯥꯛ ꯆꯥꯕ ꯂꯣꯏꯔꯒ ꯉꯥ ꯑꯃꯨꯛ ꯁꯦꯝꯃꯤ ꯁꯦꯝꯕ ꯂꯣꯏꯔꯒ ꯑ ꯑꯁ ꯑꯃꯨꯛꯀ ꯍꯦꯟꯖꯥꯡ ꯊꯣꯡꯕ ꯉꯥꯗꯣ ꯍꯌꯦꯡ ꯑꯌꯨꯛꯅ ꯆꯥꯔꯅꯤ ꯑꯗꯨꯒꯤ
ꯑꯩ ꯑꯩꯁꯨ ꯆꯥꯕ ꯂꯥꯛꯀꯦ ꯅꯣꯏꯒꯤꯗ
ꯎꯝ
ꯍꯨꯏ ꯍꯨꯏ ꯗꯨꯃꯥꯏꯅ ꯆꯥꯛ ꯑꯔꯦꯝꯕꯗꯣ ꯂꯩꯔꯒꯗꯤ ꯆꯥꯕ ꯂꯥꯛꯀꯦꯕꯥ
ꯂꯥꯛꯑꯣ ꯂꯥꯛꯑꯣ ꯆꯥꯕ
ꯀꯔꯤꯒꯤ ꯅꯪꯕꯨ ꯑꯔꯦꯝꯕ ꯄꯤ ꯆꯥ ꯍꯟꯗꯣꯏꯅꯣꯗ ꯊꯣꯡꯕ ꯇꯥꯔꯦꯗꯅ ꯂꯥꯛꯀꯦ ꯍꯥꯏꯔꯗꯤ
ꯋꯥꯔꯤ ꯆꯥꯃꯥꯜꯂꯨ
ꯍꯨꯡ
ꯊꯣꯡꯒꯗꯧꯕ ꯌꯥꯝ ꯃꯥꯜꯂꯦꯕ ꯂꯥꯛꯄꯨ ꯂꯥꯛꯑꯅꯤ ꯂꯥꯛꯄꯨ ꯂꯥꯛ ꯑꯗꯤ ꯐꯖꯅ ꯊꯣꯡꯕꯤꯗꯧ ꯃꯥꯜꯂꯦ ꯄ꯭ꯔꯣꯃꯤ
ꯎꯝ ꯑꯩꯗꯤ ꯑꯁꯦꯡ ꯑꯁꯤꯡꯕ ꯉꯥꯛꯇ ꯇꯧꯕꯤꯗꯣꯏꯅꯤ
ꯁꯦꯁ
ꯑꯁꯦꯡꯕꯅꯤ ꯑꯩꯈꯣꯏ ꯍꯥꯏ ꯁ꯭ꯀꯨꯜ ꯀꯥꯕ ꯃꯇꯝꯗꯁꯨ ꯑꯩꯗꯤ ꯑꯁꯦꯡ ꯑꯁꯦꯡꯕ ꯉꯥꯛꯇ ꯇꯧꯕꯅꯤ ꯍꯌꯦꯡꯗꯤ ꯁꯤꯡꯖꯨ ꯆꯥꯁꯦ ꯁꯤꯡꯖꯨ ꯆꯥꯅꯕ ꯑꯗꯨ ꯄꯨꯁꯦ ꯑꯗꯥ ꯄꯨꯁꯦ ꯍꯥꯏꯕ ꯀꯥꯟ ꯁꯦꯡ ꯁꯦꯡꯅ ꯄꯨꯑꯦꯕ ꯑꯩꯕꯨ ꯑꯗꯨ ꯄꯨꯔꯛꯑꯣ ꯑꯗꯨ ꯄꯨꯔꯛꯑꯣ ꯍꯥꯏꯔ ꯑ ꯑꯩꯗꯤ ꯑꯗꯨꯝ ꯄꯨꯔꯛꯑꯦꯕ ꯑꯗꯣ ꯑꯇꯣꯞꯄ ꯃꯤꯗꯤ ꯀꯥꯎꯔꯦ ꯄꯨꯗ꯭ꯔꯦ ꯅ ꯑꯗꯨꯝ ꯂꯥꯛꯄꯗꯣ ꯑꯩꯗꯤ ꯍꯥꯏꯕꯨ ꯍꯥꯏꯅꯔꯗꯤ ꯑꯗꯨꯝ ꯄꯥꯡꯊꯣꯛꯄꯅꯦꯕ ꯑꯩꯗꯤ
ꯅꯪꯒꯤꯁꯦ ꯅꯨꯄꯤ ꯌꯥꯝ ꯊꯣꯛꯑꯦ
ꯅꯨꯄꯤ ꯊꯣꯛꯑꯦ ꯍꯥꯏꯒꯗ꯭ꯔꯥ ꯄꯥꯡꯉꯦ ꯍꯥꯏꯒꯗ꯭ꯔꯥ ꯑꯃꯥꯗꯤ ꯂꯩꯔꯦ
ꯍꯥꯏꯁ ꯅꯨꯄꯤ ꯌꯥꯝ ꯊꯣꯛꯑꯦ ꯑꯗꯨꯒ ꯅꯪ ꯉꯁꯥꯏ ꯍꯥꯏꯗꯣ ꯏꯁꯀꯣꯂꯔꯁꯤꯞ ꯀꯩ ꯁꯤꯝ ꯕ ꯌꯥꯕ꯭ꯔꯥ ꯍꯪꯉꯤꯔꯣ
ꯁꯦꯝꯕ ꯌꯥꯕ꯭ꯔꯥ ꯍꯥꯏꯔ ꯉꯁꯥꯏꯗꯣ ꯀꯩꯅꯣ ꯅꯪ ꯐꯤꯞ ꯁꯦꯃꯤꯁꯇꯔ ꯀꯥꯔꯒ ꯂꯩꯔꯝ ꯅꯠꯇ꯭ꯔꯣ
ꯍꯣꯏ ꯉꯥꯏꯍꯥꯛ ꯂꯩꯔꯗꯤ ꯑꯃꯨꯛ ꯑꯦꯗꯃꯤꯁꯟ ꯇꯧꯔꯅꯤ
ꯇꯧ ꯑꯦꯗꯃꯤꯁꯟ ꯇꯧꯔꯒ ꯑꯗꯨ ꯐꯤꯞ ꯁꯦꯃꯤꯁꯇꯔ ꯇꯧꯕꯗ ꯑ ꯅꯪ ꯅꯍꯥꯟ ꯊꯥꯔꯛꯄꯗꯣ ꯐꯣꯔꯅꯤꯀꯣ
ꯎꯝ ꯊ꯭ꯔꯤꯒ ꯐꯣꯔꯒꯤ
ꯍꯣꯏ ꯐꯣꯔ ꯑꯦ ꯐꯤꯐꯀꯤ ꯇꯧꯔꯀꯥꯟꯗ ꯏꯁꯀꯣꯂꯥꯔꯁꯤꯞ ꯊꯥꯕ ꯍꯧꯕꯗꯣꯏꯅꯦ
ꯎꯝ ꯑꯁꯤꯅ ꯑ ꯐꯤꯐꯀ ꯁꯤꯛꯁꯀꯤ ꯅꯠꯇ꯭ꯔꯣ
ꯑꯍꯣꯏ ꯐꯤꯐꯀꯤ ꯁꯤꯛꯁꯀꯤ ꯑꯣꯏꯗꯣꯏꯅꯦ ꯅꯪ ꯍꯟꯗꯛ ꯊꯥꯒꯗꯣꯏꯁꯦ
ꯎꯝ ꯇ꯭ꯋꯦꯟꯇꯤ ꯁꯤꯛꯁꯀ ꯇ꯭ꯋꯦꯟꯇꯤ ꯁꯚꯦꯟꯒꯤꯅꯦꯕ ꯊꯥꯎꯖꯟ
ꯎꯝ ꯇ꯭ꯋꯦꯟꯇꯤ ꯁꯤꯛꯁ ꯍꯣꯏ ꯑꯗꯨꯃꯥꯏꯟ ꯑꯣꯏꯗꯣꯏꯅꯦ
ꯍꯥꯡꯕꯗꯤ ꯀꯣ
ꯎꯝ
ꯗꯤ ꯇ꯭ꯔꯥꯏꯒꯨꯝ ꯑ ꯒꯨꯝ ꯀ ꯏꯟꯀꯝꯒꯨꯝꯕꯗꯣ ꯑꯅꯧꯕ ꯆꯪꯗꯣꯏꯔꯥ ꯍꯪꯒꯦ ꯇꯧꯕꯅꯤ
ꯍꯣꯏ ꯃꯇꯝ ꯂꯩꯔꯤꯉꯩ ꯂꯩꯔꯤꯉꯩꯁꯤꯗ ꯅꯪ ꯂꯝꯕꯤ ꯆꯠꯄ ꯅꯨꯡꯉꯥꯏꯔꯗꯤ ꯁꯦꯝꯃꯣ ꯂꯧꯔꯨꯔꯣ
ꯏꯟꯀꯝꯒ ꯇ꯭ꯔꯥꯏꯞꯒ ꯅꯪ ꯁꯦꯝꯒꯦ ꯍꯥꯏꯔꯗꯤ ꯍꯧꯖꯤꯛ ꯁꯦꯝꯕ ꯌꯥꯔꯗꯤ ꯁꯦꯝ ꯆꯦꯝꯍꯧꯔꯣꯕ
ꯎꯝ
ꯊꯥ ꯇꯔꯨꯛꯀꯤ ꯑꯣꯏꯒꯤꯗꯥꯏꯅꯦ ꯏꯟꯀꯝꯒ ꯀꯩ ꯅꯣꯒꯤꯗꯣ
ꯎꯝ ꯁꯦꯝ ꯍꯧꯔꯅꯤꯅꯦ ꯉꯩꯍꯥꯛ ꯂꯩꯔꯗꯤ ꯑꯃꯨꯛ ꯑꯦꯄ꯭ꯂꯥꯏ ꯇꯧꯕ ꯌꯥꯔꯅꯤꯅ ꯑꯃꯨꯛ ꯊꯣꯛꯂꯛꯑꯅꯤꯕ
ꯍꯣꯏ ꯈꯨꯗꯛꯇ ꯇꯧꯕꯗ ꯆꯦꯟꯕ ꯅꯨꯡꯉꯥꯏꯇꯕꯅꯦꯕꯀꯣ
ꯎꯝ ꯃꯥꯅꯤ
ꯉꯁꯤ ꯑꯦꯟꯁꯥꯡ ꯍꯥꯎꯇꯕ ꯆꯥꯡꯗꯤ ꯀꯞꯅꯤꯡꯉꯦ
ꯍꯦꯟꯁꯥꯡ ꯍꯥꯎꯇꯕꯒꯤ ꯀꯞꯅꯤꯡꯕ
ꯑꯥ
ꯑꯉꯥꯡ ꯃꯆꯥ ꯌꯥꯝ ꯃꯥꯜꯂꯤꯗ
ꯍꯦꯟꯁꯥꯡ ꯑꯍꯥꯎꯕꯗꯤ ꯆꯅꯤꯡꯕ ꯃꯤ ꯑꯣꯏꯕꯅꯤꯅ ꯍꯦꯟꯁꯥꯡ ꯑꯊꯤꯕꯗꯤ ꯆꯥꯅꯤꯡꯗꯦꯅꯦ ꯑꯍꯥꯎ ꯑꯍꯥꯎꯕ ꯑꯣꯛꯁꯥꯒꯨꯝꯕ ꯑꯩꯅ ꯉꯁꯤ ꯆꯥꯔꯤꯁꯦ
ꯑꯩꯅ ꯉꯁꯤ ꯆꯥꯔꯤꯁꯦ ꯀꯩꯅꯣ ꯍꯋꯥꯏ ꯑꯁꯥꯡꯕꯤꯗꯨꯒ
ꯎꯝ
ꯁꯧꯒ꯭ꯔꯤ ꯉꯥ ꯑꯌꯥꯏꯕ ꯈꯔ ꯍꯥꯞꯄꯦ
ꯀꯞꯄꯤꯕ ꯅꯪ ꯆꯥꯅꯤꯡꯗꯕꯒꯤ
ꯌꯥꯝ ꯅꯨꯡꯁꯤ
ꯀꯞꯄꯤꯅꯦ ꯀꯞꯄꯤꯅꯦ
ꯑꯩꯒꯤ ꯑꯩꯅ ꯆꯥꯒꯗꯕ ꯉꯥ ꯃꯍꯨꯠꯁꯦ ꯅꯪꯅ ꯆꯥꯕꯤꯔꯣ ꯂꯥꯛꯑꯣ
ꯑꯩ ꯑꯩꯅ ꯆꯥꯛ ꯊꯣꯡꯕꯩꯅꯦ ꯃꯤꯅ ꯊꯣꯡꯕꯤꯔꯒꯗꯤ ꯆꯥꯛꯀ ꯂꯡꯒꯤꯅꯤ
ꯎꯝ
ꯐꯥꯒꯤ ꯇꯧꯕꯅꯦ
ꯃꯆꯤꯟꯗꯤ ꯏꯄꯤꯛ ꯄꯤꯛꯂꯒ ꯃꯆꯤꯟꯗꯤ ꯀꯟꯕ ꯃꯥꯜꯂꯦꯅꯦ
ꯀꯟꯕꯅꯦ ꯀꯩꯅꯣ ꯃꯤ ꯅꯨꯄꯥꯅꯦ ꯀꯩꯅꯣ
ꯑꯦꯍꯦ ꯀꯜꯂꯤ ꯀꯜꯂꯤ
ꯑꯩ ꯑꯩꯕꯨ ꯌꯥꯝ ꯐꯕ ꯇꯥꯏꯞꯇ ꯑꯩ ꯁꯣꯔꯠ ꯇꯦꯝꯄꯔꯅꯦ
ꯎꯝ ꯎꯝ ꯎꯝ ꯑꯩꯗꯤ ꯅꯡ ꯌꯥꯝ ꯐꯥꯕ ꯃꯥꯜꯂꯦꯅꯦ
ꯐꯥꯒꯤ ꯍꯧꯕ ꯋꯥꯅꯤ ꯑꯁꯦꯡꯕ ꯃꯤꯅ ꯇꯧꯔꯛꯍꯧꯔꯒꯗꯤ ꯀꯅꯥꯅ ꯊꯦꯝꯕ ꯌꯥꯗꯦꯅꯦ ꯑꯩꯕꯨ ꯃꯩ ꯃꯩ ꯍꯧ ꯃꯩ ꯆꯥꯛꯈ꯭ꯔꯗꯤ ꯀꯩꯅꯣ ꯇꯧꯕꯅꯦꯀꯣ ꯃꯃꯥꯡ ꯆꯍꯤꯗ ꯀꯦꯂꯤꯐꯣꯔꯅꯤꯌꯥꯗ ꯃꯩ ꯆꯥꯛꯈꯤꯕꯗꯣ ꯑꯗꯨꯒꯨꯝꯕꯅꯦ
ꯎꯝ
ꯃꯩ ꯆꯥꯛꯈ꯭ꯔꯗꯤ ꯑꯃꯨꯛ ꯃꯨꯊꯠꯄ ꯌꯗꯕꯅꯦ ꯅꯣꯛꯄ ꯋꯥꯔꯅꯤ
ꯑꯁ
ꯌꯥꯝ ꯁꯥꯛꯊꯤꯈ꯭ꯔꯖꯥꯠ--ꯅꯪ ꯈꯪꯗꯕꯩꯩ
ꯅꯪ ꯁꯥꯎꯕ ꯍꯩꯇꯦ ꯍꯥꯏꯗꯥꯏꯅꯦ
ꯍꯩꯌꯦ ꯀꯥꯏꯗꯒꯤ ꯅꯨꯄꯥ ꯑꯃ ꯑꯣꯏꯔ ꯀꯃꯥꯏꯅ ꯁꯥꯎ ꯍꯥꯏꯔꯤꯅꯣ
ꯎꯝ ꯑꯦ ꯅꯪ ꯁꯥꯎꯔꯀꯥꯟꯗ ꯅꯣꯛꯑꯦ ꯍꯥꯏꯖꯤꯔꯣ ꯑꯩꯗꯤ ꯌꯥꯝ ꯐꯔꯦꯅ ꯈꯟꯕꯤꯕꯅꯤ
ꯅꯪ ꯈꯜꯂꯤꯗꯣ ꯂꯣꯏ ꯁꯣꯏꯔꯦ ꯂꯥꯜ
ꯅꯪ ꯍꯥꯏꯕꯒꯤꯅꯤꯅꯦ ꯅꯪꯅ ꯍꯥꯏꯕꯗꯣ ꯑꯩꯗꯤ ꯑꯗꯨꯝ ꯊꯥꯖꯈ꯭ꯔꯕꯅꯤꯅꯦ
ꯑꯩ ꯐꯥꯒꯤ ꯍꯥꯏꯕꯅꯦ ꯑꯗꯨꯗꯤ ꯑꯩ ꯉꯁꯤ ꯑꯁꯦꯡꯕ ꯍꯥꯏꯔꯤꯗꯨꯗꯤ
ꯎꯝ ꯅꯪ ꯅꯍꯥꯟꯗꯤ ꯑꯁꯦꯡꯕ ꯍꯥꯏꯗꯦꯗꯅ
ꯑꯩ ꯉꯁꯤ ꯍꯥꯏꯔꯤꯁꯤꯗꯤ ꯅꯍꯥꯟ ꯍꯥꯏꯗꯔꯁꯨ
ꯑꯗꯨ ꯑꯣꯏꯔꯁꯨ ꯑꯗꯨ ꯅꯍꯥꯟꯗꯣ ꯑꯩꯗꯤ ꯑꯁꯦꯡꯕꯗꯤ ꯅꯪ ꯈꯟꯈ꯭ꯔꯕꯅꯤꯅꯦ ꯅꯪ ꯐꯥꯒꯤ ꯍꯩ ꯍꯥꯏꯕ ꯀꯅꯥꯅ ꯈꯪꯗꯣꯏꯅꯣ
ꯑꯗꯨꯅ ꯃꯤ ꯍꯥꯏꯕꯗ ꯄꯪꯊꯥ ꯊꯥꯖꯒꯅꯨ ꯍꯥꯏꯕꯗꯣ ꯅꯪꯅ ꯍꯧꯖꯤꯛꯁꯨ-ꯍꯧꯖꯤꯛꯁꯨ ꯀꯩꯗꯧꯅ ꯊꯥꯖꯔꯝꯃꯤ ꯐꯥꯒꯤ ꯅꯠꯇꯦꯀꯣ ꯑꯁꯦꯡꯕꯗꯤ ꯀꯔꯤꯅꯣ
ꯑꯁ ꯅꯪꯁꯤꯁꯨ